ꯍꯂꯣ
ꯑ ꯑꯩ ꯇ ꯇꯥꯏꯌꯦ ꯑꯁ ꯑꯩꯗꯤꯀꯣ ꯑꯩꯗꯤꯀꯣ ꯑꯗꯨꯝ ꯇꯨꯝꯔꯒ ꯂꯩꯌꯦ ꯅꯪꯗꯤ ꯆꯥꯛ ꯆꯥꯕꯂꯣꯏꯔꯕ꯭ꯔꯣ
ꯑ ꯑꯩꯗꯤ ꯂꯣꯏꯔꯦ ꯅꯪꯗꯤ
ꯑꯍ ꯑꯩꯗꯤ ꯆꯥꯛ ꯆꯥꯅꯤꯡꯗꯕ ꯑꯗꯨꯒꯤ ꯆꯥꯗꯦ ꯀꯩ ꯌꯦꯟꯁꯥꯡ ꯆꯥꯕ꯭ꯔꯥ
ꯑꯩꯗꯤ ꯑꯦꯟ ꯆꯥꯏ ꯉꯁꯤ
ꯀꯔꯤ
ꯌꯦꯟ ꯌꯦꯟ
ꯑꯥ ꯉꯥꯏꯔꯦꯅ
ꯍꯣꯏ ꯅꯪ ꯅꯪ ꯆꯥꯛ ꯆꯥꯗ꯭ꯔꯗꯤ ꯑꯩꯈꯣꯏꯗ ꯂꯥꯛꯑꯗꯤ ꯐꯥꯒꯗꯕ
ꯎꯝ
ꯅꯪ ꯆꯥꯛ ꯆꯥꯗ꯭ꯔꯦ ꯆꯥꯗ꯭ꯔꯗꯤꯀꯣ
ꯑꯥ
ꯑꯩꯈꯣꯏꯗ ꯂꯥꯛꯄ ꯂꯥꯛꯄ ꯌꯥꯕꯅꯦꯕ
ꯍꯣꯏ ꯂꯧꯅꯤꯡꯉꯥꯏ ꯂꯥꯛꯑꯣ ꯑꯩ ꯏꯊꯟꯇ ꯆꯠꯊꯣꯛꯄ ꯀꯤꯕ
ꯅꯥꯡ ꯀꯗꯥꯏ ꯗꯔ ꯍꯧꯖꯤꯛꯇꯤ ꯑꯩꯍꯨ ꯑꯁ ꯂꯥꯟꯅ
ꯑꯩ ꯐꯖꯕꯒꯤ ꯑꯊꯟꯗꯁꯨ ꯊꯣꯛꯄ ꯀꯤꯌꯦ
ꯑꯩꯁꯨ ꯀꯤꯑꯦ ꯃꯤꯅ ꯁꯤ ꯃꯄꯜꯗꯁꯨ ꯉꯥꯏꯔꯒ ꯂꯩꯌꯦ ꯑꯩ ꯀꯁꯨ
ꯊꯥꯔꯗꯤ ꯑꯩ ꯑꯀꯤꯕ ꯑꯩꯗꯣ ꯃꯤꯅ ꯐꯖꯩ ꯐꯖꯩ ꯍꯦꯍꯦꯍꯦ ꯇꯣꯀ ꯀꯞꯃꯤꯅꯁꯦ ꯉꯁꯤ ꯁꯨ ꯍꯥꯏꯔꯛꯑꯦꯕ
ꯑꯗꯨ ꯑꯣꯏꯔꯁꯨ ꯅꯪꯗꯤ ꯈꯔ ꯊꯤꯑꯦꯅ
ꯑꯩꯉꯣꯟꯗꯒꯤ ꯅꯣꯏ ꯅꯪ ꯑꯣꯏꯅ ꯊꯤꯌꯦ ꯍꯥꯍꯥꯍꯥ
ꯅꯪ ꯄꯊ꯭ꯔ ꯅꯪ ꯄꯊꯣꯒ꯭ꯔꯗꯤ ꯅꯪꯁꯨ ꯆꯠꯊꯣꯛꯈ꯭ꯔꯗꯤ ꯀꯔꯤꯁꯨ ꯇꯧꯔꯣꯏ ꯑꯗꯨꯕꯨ ꯑꯩ ꯆꯠꯊꯣꯛꯈ꯭ꯔꯗꯤ ꯀꯣ ꯌꯦꯡꯕꯅ ꯌꯦꯡꯕꯅ ꯃꯤꯁꯤꯡ ꯇꯠꯊꯣꯛꯄ ꯌꯥꯗꯦꯕ ꯄꯤꯝꯄꯜꯁ ꯈꯛꯇ ꯊꯣꯛꯄ
ꯑꯩ ꯍꯥꯏꯒꯦ ꯑꯩ ꯍꯥꯏꯔꯒꯦ ꯅꯪꯉꯣꯟꯗ ꯌꯦꯡꯕꯗꯣ ꯁꯤ ꯅꯨꯄꯤꯗꯣ ꯃꯁꯛ ꯊꯤꯌꯦꯅ ꯌꯦꯡꯕꯅꯦꯕ ꯌꯦꯡꯕꯁꯤꯡꯕꯨ ꯅꯪꯉꯣꯟꯗ ꯐꯖꯩꯅ ꯌꯦꯡꯕ ꯑꯥ ꯑꯥ ꯑꯗꯨ ꯑꯣꯏꯔꯝꯒꯅꯤ
ꯌꯨꯝ ꯍꯜꯂꯛꯄꯗꯀꯣ ꯄꯤꯝꯄꯜ ꯊꯛꯇ ꯑꯗꯨꯝ ꯊꯣꯛꯑꯦ ꯑꯗꯨꯒꯤ ꯑꯩ ꯈꯪꯉꯦꯕ ꯍꯤꯍꯤ ꯇꯥꯗ꯭ꯔꯣ ꯐꯖꯔꯗꯤ ꯑꯗꯨꯝ ꯄꯤꯝꯄꯜ ꯊꯣꯛꯑꯦ ꯍꯥꯏꯕꯗꯣ
ꯑꯦ ꯑꯩꯗꯤꯀꯣ ꯃꯤꯁꯤꯡꯅ ꯍꯥꯏꯕꯗꯣ ꯕꯖꯥꯔ ꯑꯥ ꯃꯤꯅ ꯌꯦꯡ ꯊꯤꯔꯗꯤ ꯃꯤꯅ ꯑꯗꯨꯝ ꯌꯦꯡꯕꯗꯤ ꯄꯤꯝꯄꯜꯁ ꯊꯣꯛꯑꯦ ꯍꯥꯏꯌꯦ ꯐꯖꯕꯁꯤꯡꯗꯤ
ꯑꯥ ꯑꯗꯨꯗꯤ ꯅꯪ ꯑꯥ ꯁꯣꯏꯈ꯭ꯔꯦ ꯅꯪ ꯆꯠꯊꯣꯛꯄꯗ ꯄꯤꯝꯄꯜ ꯁꯨꯡꯊꯣꯛ ꯊꯣꯛꯇꯦꯀꯣ
ꯑꯥꯏ ꯊꯣꯛꯇꯦ
ꯑꯗꯣ ꯅꯪ ꯐꯖꯗꯕꯒꯤꯅꯦꯕ ꯍꯂꯥꯛꯑꯣ ꯑꯩ ꯆꯥꯛ ꯂꯥꯝꯕꯅ ꯁꯤꯗꯧꯔꯦ
ꯍꯣꯏ ꯂꯥꯛꯀꯦ ꯂꯥꯛꯀꯦ
ꯆꯣ ꯈꯤꯇꯪꯗꯤ ꯊꯣꯛꯂꯛꯑꯣꯅ
ꯍꯨꯝ
ꯃꯥꯁꯨ ꯈꯤꯇꯪꯗꯤ ꯊꯣꯛꯄ ꯌꯥꯏꯌꯦ ꯑꯩꯁꯨ ꯏꯊ ꯏꯊꯥꯡꯊ ꯊꯊꯥꯡꯊꯥ ꯆꯠꯄꯗꯣ ꯀꯤꯑꯦꯕ
ꯃꯥꯛꯁ ꯑꯨꯞꯕ꯭ꯔꯥꯒ ꯊꯣꯛꯀꯦ
ꯑꯥ ꯃꯤꯕꯨ ꯅꯪ ꯅꯪꯕꯨ ꯍꯨꯔꯥꯟꯕ ꯃꯤꯅꯦꯅ ꯁꯨꯝ ꯈꯡꯉꯝ ꯃꯅꯤꯀꯣ ꯃꯥꯥꯛꯁ ꯑꯣꯏꯅ
ꯑꯣꯔꯒ ꯊꯣꯛꯔꯗꯤ
ꯎꯝ ꯍꯥ ꯅꯣꯏꯒꯤ ꯑꯥ ꯅꯣꯏꯒꯤ ꯅꯣꯏꯒꯤ ꯁꯥꯏꯒ ꯂꯥꯛꯇꯣꯏꯔꯣ
ꯈꯪꯗꯦ ꯃꯥꯗꯣ ꯍꯧꯖꯤꯛꯇꯤ ꯕ꯭ꯌꯨꯖꯤ ꯑꯣꯏꯌꯦ ꯍꯥꯏꯌꯦ
ꯅꯪ ꯒꯔꯤ ꯊꯧꯕ ꯍꯩꯕ꯭ꯔꯅꯦ
ꯍꯩꯇꯕꯒꯤꯅꯦꯕ ꯑꯗꯣ ꯅꯪꯗꯤ ꯌꯨꯝ ꯄꯥꯟꯈ꯭ꯔꯦꯅꯁꯨ ꯍꯥꯏꯌꯦ ꯀꯩꯅꯣ ꯑꯁꯦꯡꯕ꯭ꯔꯣ
ꯑꯁ ꯈꯪꯗꯦꯗ ꯃꯤꯅ ꯁꯨꯡꯍꯥꯏ ꯍꯥꯏꯕꯅꯦ ꯅꯨꯄꯥꯒꯤ ꯌꯨꯝꯗ ꯅꯨꯃꯤꯠ ꯈꯛ ꯑꯃ ꯈꯛꯇ ꯌꯨꯨꯝ ꯊꯤꯡꯕꯒꯤ ꯇꯨꯝꯕꯒꯤ ꯌꯨꯝ ꯄꯥꯟꯈ꯭ꯔꯦ ꯌꯨꯝ ꯄꯥꯟꯈ꯭ꯔꯦ ꯑꯗꯨꯃꯥꯏꯅ ꯍꯥꯏꯕꯅꯦꯕ
ꯑꯗꯨꯗꯤ ꯄꯥꯠ ꯄꯥꯏꯅꯦ ꯌꯨꯝꯗ ꯂꯩꯔꯗꯤ ꯑꯗꯨꯝ
ꯑꯗꯨꯕꯨ ꯄꯥꯟꯒꯦꯅꯗꯤ ꯆꯠꯇ ꯆꯠꯄ ꯅꯠꯇꯦꯕ ꯊꯦꯡꯈꯤꯕꯒꯤꯀꯣ ꯑꯗꯨꯁꯨ ꯁꯦꯄꯔꯦꯠ ꯁꯦꯄꯔꯦꯠ ꯔꯨꯝꯇ ꯔꯨꯝꯗ ꯇꯨꯝꯕꯅꯦꯕ ꯑꯗꯣ ꯌꯨꯝ ꯄꯥꯟꯒꯦ ꯍꯪ ꯍꯪ ꯌꯨꯝ ꯄꯥꯟ ꯒꯦ ꯍꯥꯏꯕꯗꯤ ꯌꯥꯔꯣꯏꯗ ꯁꯤꯗꯤ
ꯊꯖꯥꯕ ꯈꯤꯇꯪꯗꯤ ꯋꯥꯠꯂꯦ
ꯃꯤꯅ ꯑꯗꯨꯃꯥꯏꯅ ꯇꯧꯕꯒꯤ ꯑꯩ ꯀꯔꯤꯁꯨ ꯍꯥꯏꯅꯤꯡꯉꯥꯏ ꯂꯩꯇ꯭ꯔꯦ
ꯎꯝꯍꯝ ꯑꯗꯣ ꯑꯩꯈꯣꯏ ꯕꯁ ꯆꯠꯁꯦꯅ ꯀꯠ ꯆꯠꯁꯦꯅ
ꯎꯝ
ꯑꯥ ꯍꯟꯗꯛ ꯑꯁꯤ ꯁꯟꯗꯦꯗꯀꯣ ꯆꯠꯁꯦ ꯁꯦꯀꯦꯟ ꯍꯦꯟ ꯒꯨꯝꯕ ꯌꯦꯡꯁꯦ ꯑꯩ ꯗ꯭ꯔꯦꯁ ꯁꯦꯠꯅꯤꯡꯉꯥꯏꯒꯤ ꯂꯩꯇꯦꯕ ꯑꯥ ꯑꯁꯤ ꯑꯥ ꯀꯥꯡ ꯀꯥꯡꯒꯤ ꯅꯨꯃꯤꯠꯇ ꯑꯩꯈꯣꯏꯁꯨ ꯆꯠꯁꯤꯅ
ꯑꯥꯥ ꯌꯥꯏꯑꯦ ꯁꯟꯗꯦ ꯃꯟ ꯀꯦꯠꯒꯨꯝꯕ ꯆꯠꯁꯦꯀꯣ
ꯁꯟꯗꯦ ꯃꯥꯔꯀꯦꯠ ꯆꯠꯂꯒ ꯗ꯭ꯔꯦꯁꯇꯣ ꯌꯦꯡꯉꯒ ꯀꯥꯡ ꯅꯨꯃꯤꯠꯇ ꯑꯗꯨꯝ ꯆꯠꯁꯤꯅ ꯏꯃꯥꯟꯅꯕꯤꯈꯣꯏꯁꯨ ꯃꯣꯏꯒꯤ ꯐꯅꯦꯛ ꯄꯨꯔꯛꯀꯦ ꯍꯥꯏꯌꯦ
ꯑꯣ
ꯁꯦꯠꯂꯒ ꯆꯠꯁꯦ
ꯅꯨꯡꯉꯥꯏꯒꯅꯤꯅ
ꯑꯧ ꯉꯁꯥꯏꯗ ꯑꯩꯉꯣꯟꯗ ꯀꯣꯜ ꯇꯧꯔꯛ ꯇꯧꯔꯛꯑꯦ ꯇꯧꯔꯒꯟ ꯍꯥꯏ ꯍꯥꯏꯕꯤꯕꯅꯦ ꯑꯥ ꯑꯩꯁꯨ ꯆꯠꯅꯤꯡꯉꯦ ꯍꯥꯏꯔꯒ ꯍꯣꯏ ꯆꯠꯁꯦ ꯑꯥ ꯑꯩꯅ ꯃꯣꯏꯒꯤ ꯐꯅꯦꯛꯇꯣ ꯎꯝ ꯄꯨꯔꯛꯑꯣꯅ ꯍꯥꯏꯕꯤꯕꯒꯤ ꯄꯨꯔꯛꯀꯦꯅꯦꯗꯤ ꯍꯥꯏꯕꯤꯕꯅꯦ
ꯕꯖꯥꯔ ꯀꯣꯏꯔꯒ ꯆꯠꯅꯤꯡꯉꯥꯏ ꯑꯥ ꯃꯇꯝ ꯌꯥ
ꯍꯣꯏ ꯌꯥꯒꯗꯕ ꯃꯥꯟꯂꯦ ꯑꯩꯗꯣ
ꯎꯝ
ꯑꯥ ꯑꯩꯈꯣꯏ ꯃꯦꯝ ꯋꯥꯔꯗꯦꯟꯅꯗꯤ ꯍꯥꯏꯕꯅꯦꯕ ꯃꯦꯝ ꯑꯥ ꯑꯩꯁꯨ ꯀꯥꯡ ꯅꯨꯃꯤꯠꯇ ꯑꯩꯁꯨ ꯆꯠꯅꯤꯡꯉꯦ ꯍꯥꯏ ꯉꯥ ꯅꯪ ꯑꯩꯅ ꯅꯪꯕꯨ ꯆꯠꯍꯟꯗꯦ ꯃꯤ ꯂꯣꯏꯅꯃꯛ ꯑꯩꯕꯨꯁꯨ ꯑꯩꯕꯨꯁꯨ ꯍꯥꯏꯔꯛ ꯍꯥꯏꯒꯅꯤ ꯑꯗꯨ ꯑꯣꯏꯕꯒꯤ ꯄ꯭ꯂꯣ ꯄ꯭ꯔꯣꯕ꯭ꯂꯦꯝ ꯈꯤꯇꯪ ꯂꯩꯑꯦ ꯍꯥꯏꯌꯦ
ꯑꯣ ꯑꯗꯨꯗꯤ ꯃꯉꯣꯟꯗ ꯍꯥꯏꯔꯒ ꯆꯠꯊꯣꯛ ꯅꯤꯡꯉꯥꯏ ꯇꯧꯔꯗꯤ ꯀꯃꯥꯏꯅ ꯇꯧꯕ꯭ꯔꯥ
ꯈꯪꯗꯦ ꯈꯤꯠꯇ ꯍꯧꯖꯤꯛꯇꯤ ꯈꯤꯠ ꯈꯤꯇꯪ ꯃꯥꯒꯤ ꯅꯤꯡꯕꯗꯣ ꯑꯗꯨꯝ ꯇꯧꯋꯦ ꯇꯧꯔꯒ ꯆꯠꯅꯤꯡꯉꯥꯏꯒꯤ ꯍꯣꯠꯅꯔꯁꯦ
ꯑꯥ ꯃꯥꯂꯤꯁ ꯑꯗꯨꯝ ꯇꯧꯔꯣ ꯃꯥ ꯍꯪꯗ꯭ꯔꯁꯨꯀꯣ
ꯑꯩ ꯑꯗꯨꯝ ꯊꯣꯛꯀꯦꯅ
ꯃꯦꯝ ꯃꯥꯂꯤꯁ ꯇꯧꯕꯤꯒꯦ ꯃꯂꯤꯁ ꯇꯧꯕꯤꯒꯦ ꯅꯀꯣ ꯍꯝ ꯑꯗꯣ ꯀꯥꯡ ꯅꯨꯃꯤꯠꯇ ꯀꯃꯥꯏ ꯀꯔꯤ ꯀꯔꯤ ꯇꯧꯕ꯭ꯔꯥ
ꯑꯗꯣ ꯃꯣꯏꯒꯤ ꯆꯔꯁ ꯃꯣꯏ ꯃꯣꯏꯒꯤ ꯂꯥꯏ ꯈꯨꯔꯨꯝꯕꯗꯣ ꯑꯗꯨꯗ ꯆꯠ ꯀꯔꯤ ꯍꯥꯏꯌꯦ ꯇꯦꯝꯄꯜ ꯇꯦꯝꯄꯜ ꯋꯥꯏ ꯂꯩꯕꯗꯣ ꯎꯝ
ꯀꯩꯩꯅ ꯈꯪ ꯈꯪꯕꯨꯗꯤ ꯈꯪꯉꯦ ꯑꯗꯨꯕꯨ ꯍꯥꯏꯅ ꯀꯔꯤꯔꯥ ꯏꯁꯀꯤꯟ ꯀꯂꯔ ꯁꯦꯠꯂꯒ ꯆꯠꯄꯗꯨꯔꯥ
ꯎꯝ ꯅꯠꯇꯦ ꯑꯗꯨꯗꯤ ꯃꯤ ꯁꯤꯕꯗ ꯁꯦꯠꯄꯒꯤ ꯐꯅꯦꯛꯅꯦ ꯑꯣꯔꯦꯟꯖ ꯑꯣꯔꯦꯟꯖ ꯅꯠꯇ꯭ꯔꯣ ꯑꯗꯨꯗꯤ ꯅꯇꯦ ꯃꯣꯏꯒꯤ ꯐꯅꯦꯛ ꯑꯥ ꯃꯣꯏꯅ ꯐꯖ ꯐꯖꯕ ꯑꯗꯣ ꯑꯗꯨꯝ ꯑꯗꯨꯒꯤ ꯅꯨꯃꯤꯠꯇꯨꯗꯤ ꯗ꯭ꯔꯦꯁ ꯐꯖꯥ ꯐꯖꯥꯕ ꯁꯦꯠꯂꯒ
ꯅꯍꯥꯟ ꯑꯩꯈꯣꯏ ꯁꯤꯅꯤꯌꯥꯔ ꯈꯣꯏꯅ ꯆꯠꯄꯗꯣ ꯑꯗꯨ ꯑꯥ ꯃꯣꯏꯁ ꯑꯗꯨꯒꯤ ꯇꯥꯏꯞꯇ ꯑꯗꯨ ꯑꯗꯨꯗ ꯆꯠꯇꯣꯏꯅꯦ ꯑꯈꯣꯏꯁꯨ
ꯑꯗꯨꯗꯤ ꯅꯪꯒꯤ ꯅꯃꯥꯟꯅꯕꯤꯗꯣ ꯐꯨꯔꯤꯠ ꯀꯌꯥꯒꯨꯝꯕ ꯄꯨꯔꯛꯀꯅꯤ
ꯐꯨꯔꯤꯠ ꯐꯔꯤꯠꯇꯤ ꯍꯣꯏ ꯑꯥ ꯐꯨꯔꯤꯠꯇꯤ ꯍꯥꯏꯗꯦꯕꯀꯣ ꯐꯅꯦꯛꯇꯤ ꯑꯍꯨꯝꯒꯨꯝꯕ ꯄꯨꯔꯛꯀꯦꯅ ꯍꯥꯏꯌꯦ ꯑꯍꯣ ꯐꯅꯦꯛꯇꯣ ꯑꯍꯨꯝ ꯑꯣꯏꯅ ꯄꯨꯔꯛꯀꯦꯅ ꯍꯥꯏꯌꯦ ꯇꯤꯁꯁꯨ ꯀꯔꯛꯀꯦ ꯍꯥꯢꯌꯦ
ꯎꯝ ꯃꯦꯀꯞ ꯇꯧꯔꯒ ꯀꯣ ꯑꯗꯣ ꯑꯩꯉꯣꯟꯗ ꯃꯦꯀꯞ ꯂꯩꯕ꯭ꯔꯣ
ꯑꯦ ꯈꯪꯗꯦ ꯑꯩꯉꯣꯟꯗꯗꯤ ꯐꯥꯎꯟꯗꯦꯁꯟ ꯈꯛꯇ ꯂꯩ ꯐꯥꯎꯟꯗꯦꯁꯟꯒ ꯂꯤꯞ꯭ꯁꯇꯤꯛ ꯍꯤꯍꯤ
ꯎ ꯐꯖꯅ ꯆꯠꯁꯦ ꯍꯥꯏꯔꯒ ꯃꯦꯀꯞꯀꯤ ꯀꯔꯤꯁꯨ ꯂꯩꯇꯦ ꯑꯩꯗꯤ
ꯑꯦ ꯑꯩꯁꯨ ꯑꯩ ꯑꯩꯗꯤ ꯃꯁꯀꯔꯁꯨ ꯂꯩꯅꯤꯡꯉꯦ ꯑꯁꯦꯡꯕ ꯃꯁꯀꯔꯁꯨ ꯂꯩꯁꯤꯔꯥꯅꯗꯤ ꯈꯟꯕꯅꯦ
ꯀꯣ ꯑꯣꯔꯤꯐ꯭ꯂꯦꯝ ꯁꯤꯕꯤꯅ ꯌꯣꯟꯕꯗꯣ
ꯑꯥ ꯑꯥ
ꯑꯣꯔꯤꯐ꯭ꯂꯦꯝ ꯑꯃ ꯑꯥ
ꯎꯝ ꯑꯗꯨꯒ ꯂꯥꯏꯅꯥ ꯑꯃ ꯃꯤꯉꯣꯟꯗꯒꯤ ꯑꯗꯨꯝ ꯇꯥꯏꯕꯗꯨ ꯇꯜꯂꯦꯕ ꯍꯥꯏꯕꯗꯤ ꯃꯤꯁꯨ ꯄꯤꯅꯤꯡ ꯉꯝꯃꯣꯏ ꯑꯗꯨꯝ ꯇꯥꯏꯃꯟꯔꯗꯤꯀꯣ ꯃꯁꯥ ꯃꯁꯥꯒꯤ ꯂꯥꯏꯕꯛ ꯂꯩꯕꯗꯨꯅ ꯐꯠꯇ꯭ꯔꯣ
ꯑꯗꯨꯅꯦ ꯑꯃ ꯌꯥꯝ ꯇꯥꯢ ꯇꯥꯏꯕꯟ ꯑꯃ ꯂꯩꯌꯦꯕ
ꯎꯝ
ꯑꯗꯣ ꯑꯩ ꯂꯩꯒꯦ ꯇꯧꯔꯒ ꯍꯧꯖꯤꯛ ꯀꯟ ꯌꯥꯗꯦꯅꯦ
ꯍꯣꯏ ꯌꯥꯗꯦꯅꯦ ꯍꯧꯖꯤꯛꯀꯥꯟ ꯌꯥꯗꯦ ꯄꯩꯁꯥꯁꯨ ꯂꯩꯌꯦ ꯑꯍꯦ ꯄꯩꯁꯥꯁꯨ ꯂꯩꯔ ꯄꯩꯁꯥꯁꯨ ꯂꯩꯥꯇꯦ ꯍꯥꯍꯥꯍꯥ
ꯆꯠꯊꯣꯛꯄ ꯅꯨꯃꯤꯠꯇꯗꯤ ꯑꯃꯒꯨꯝꯕ ꯂꯥꯎꯅꯤꯡꯉꯥꯏ ꯇꯧꯒꯅꯤ
ꯎꯝ ꯊꯦꯡ ꯍꯣꯏ ꯑꯃꯥꯒꯨꯝꯕꯗꯤ ꯂꯧꯁꯤꯀꯣ
ꯎꯝ
ꯑꯗꯨꯝ ꯎꯝ ꯚꯔꯒꯦꯟ ꯇꯧꯔꯒ
ꯑꯩꯗꯤ ꯑꯣꯔꯤꯐ꯭ꯂꯦꯝꯗ ꯌꯦꯜꯂꯣꯗꯣ ꯄꯥꯝꯗꯦꯕ ꯂꯥꯏꯛ ꯑꯩ ꯍꯥꯟꯅ ꯇꯥꯏꯕ ꯀꯔꯤꯔꯥ ꯌꯥꯝ ꯐꯩꯌꯦ
ꯑꯣ ꯗꯋꯥꯟ ꯗꯕꯂꯤꯋꯨꯒꯤꯔꯣ
ꯗ ꯋꯥꯟ ꯑꯩꯗꯣ ꯃꯃꯤꯡ ꯐꯖꯅ ꯌꯦꯡꯗꯔꯦ ꯑꯗꯨꯒꯤ ꯂꯩꯕ ꯗꯨꯀꯥꯟ ꯑꯩ ꯂꯩꯕ ꯑꯃꯗ ꯂꯩꯒꯦ ꯑꯩ ꯉꯍꯥꯟ ꯂꯩꯕꯒꯤ
ꯑꯣ ꯑꯩꯁꯦ ꯙꯋꯥꯟ ꯗꯥꯋꯥꯟ ꯃꯥꯜꯂꯦ ꯑꯗꯣ
ꯇꯥꯏꯕꯗꯣ ꯌꯥꯝ ꯅꯨꯡꯉꯥꯏꯌꯦꯀꯣ ꯇꯥꯏꯔꯒ ꯎꯝ ꯑꯩꯈꯣꯏꯒꯤ ꯐꯦꯁ ꯁꯦꯡꯅꯁꯨ ꯊꯣꯛꯇꯦꯕ ꯑꯩꯈꯣꯏꯒꯤ ꯃꯤꯠꯇ
ꯎꯝ ꯎꯝ
ꯑꯁꯤꯕꯨ ꯊꯤꯔꯒ ꯂꯩ ꯑꯗꯨꯕꯨ ꯊꯤꯕ ꯐꯪꯗ꯭ꯔꯦ ꯍꯧꯖꯤꯛꯀꯥꯟ
ꯎꯝ ꯑꯗꯣ ꯂꯩꯇ꯭ꯔꯁꯨ ꯑꯩꯗꯤ ꯌꯦꯂꯣ ꯌꯦꯂꯣ ꯑꯣꯏꯅ ꯂꯧꯋꯦ
ꯌꯦꯜꯂꯣꯗꯤ ꯃꯔꯛ ꯃꯔꯛꯇ
ꯑꯗꯨꯒꯤ ꯑꯩꯗꯤꯀꯣ ꯇꯥꯟꯕ
ꯑꯣꯢ ꯈꯨꯝꯔꯝꯒꯅꯤ
ꯑꯁ ꯌꯥꯎꯔꯣꯏꯗ꯭ꯔꯣ ꯅꯣꯢꯅꯤ ꯑꯩꯕꯨ ꯂꯧꯅꯤꯡꯉꯥꯏ
ꯑꯣ ꯅꯪ ꯅꯪ ꯑꯩ ꯑꯩ ꯐꯅꯦꯛ ꯆꯠꯀꯦ ꯉꯥꯏꯈꯣ
ꯇꯨꯔꯗꯤ ꯑꯥ ꯂꯣꯏꯔꯦ ꯐꯤ ꯑꯥ ꯈꯣꯡꯅ ꯆꯠꯇꯣꯏꯔꯥ
ꯍꯣꯢ ꯈꯣꯡꯅ ꯆꯠꯇꯣꯏꯅꯦ ꯑꯗꯨ ꯅꯪ ꯑꯗꯨ ꯑꯣꯏꯕꯒꯤꯅꯦ ꯅꯪꯁꯨ ꯈꯤꯇꯪꯗꯤ ꯆꯠꯊ ꯆꯠ ꯑꯥ ꯊꯣꯛꯂꯛꯑꯣ ꯍꯥꯏꯕꯗꯣ
ꯎꯝ ꯑꯩꯗꯤ ꯅꯪꯒꯤ ꯅꯨꯄꯥꯒ ꯎꯝ ꯕꯥꯏꯛꯗ ꯅꯣꯏꯅꯤ ꯂꯥꯛꯂꯗꯤ ꯑꯩꯗꯤ ꯁꯦꯟ ꯇꯔꯗ ꯐꯥꯝꯒꯅꯤꯅ ꯈꯟꯔꯒ ꯂꯩꯕꯗ ꯑꯗꯨ ꯀꯔꯤꯒꯤꯔꯥ ꯂꯛꯇꯕꯗꯣ
ꯅꯪ ꯑꯩꯒꯤ ꯅꯨꯄꯥ ꯃꯨꯟꯒꯦ ꯍꯥꯏꯕ꯭ꯔꯣ
ꯎꯝ
ꯅꯪ ꯑꯩꯗꯤ ꯑꯈꯪꯗꯦ ꯃꯥꯗꯣ ꯑꯥ ꯃꯃꯥ ꯟꯕꯒ ꯄꯨꯟꯒꯦꯅ ꯆꯠꯊꯣꯛꯈ꯭ꯔꯦꯕ ꯑꯗꯨ ꯑꯣꯏꯕꯒꯤ ꯑꯩꯈꯣꯏ ꯑꯅꯤ ꯈꯛꯇ ꯄꯥꯔꯇꯤ ꯇꯧꯁꯦ
ꯆꯍꯤ ꯁꯨꯗꯕ ꯑꯃ ꯂꯩ ꯍꯥꯏꯕ ꯅꯠꯇ꯭ꯔꯣ ꯑꯁꯤ ꯄꯨꯔꯒ ꯆꯠꯇꯣꯏꯔꯣ
ꯎꯝ ꯈꯪꯗꯦ ꯅꯠꯇꯦ ꯅꯠꯇꯦ ꯑꯗꯣ ꯑꯩꯒꯤ ꯏꯅꯦꯗ ꯊꯝꯂꯝꯒꯦ
ꯅꯣꯏꯒꯤꯅ ꯅꯣꯏꯅꯤꯒꯤ ꯅꯆꯥꯁꯨ ꯍꯦꯟꯃꯜꯂꯦꯍꯦ ꯇꯔꯨꯛ ꯇꯔꯦꯠ ꯁꯨꯈꯤꯕꯗꯣ ꯆꯍꯤ ꯑꯗꯨꯃꯥꯏ ꯇꯥꯏꯌꯦꯅ
ꯅꯠꯇꯦ ꯅꯠꯇꯦ ꯃꯤ ꯃꯤ ꯑꯥ ꯑꯩꯒꯤ ꯑꯩꯒꯤꯀꯣ ꯑꯩꯒꯤ ꯅꯨꯄꯥꯒꯤ ꯀꯔꯤ ꯍꯥꯏꯁꯤꯔꯥ ꯃꯥꯒꯤ ꯃꯆꯦ ꯃꯆꯦ ꯃꯆꯦꯒꯤ ꯃꯆꯥ ꯑꯣꯏꯕꯒꯤ ꯑꯣꯏꯕꯗꯣ ꯑꯩꯈꯣꯏ ꯑꯅꯤꯒꯤ ꯏꯆꯥꯅꯦꯅ ꯃꯤ ꯂꯣꯏꯅꯃꯛꯒꯤ ꯑꯗꯨꯝ ꯈꯟꯕꯅꯦꯕ
ꯑꯣ
ꯑꯁꯪꯕꯗꯤ ꯅꯠꯇꯦ